ꯇꯥꯕ꯭ꯔꯣ
ꯇꯥꯔꯦ ꯇꯥꯔꯦ
ꯀꯔꯤ ꯀꯔꯤ ꯇꯧꯔꯤꯕ꯭ꯔꯣ
ꯆꯥꯁꯜꯂꯨꯕꯩ ꯋꯥꯗꯅ ꯇꯨꯝꯃꯤꯌꯦ
ꯀꯔꯤ ꯍꯦꯟꯖꯥꯡꯅ ꯍꯥꯎꯔꯤꯕ
ꯉꯁꯤꯒꯤꯗꯤ ꯏꯔꯣꯝꯕ ꯑꯃ ꯇꯧꯔꯦ ꯑꯗꯨꯒ ꯕꯣꯔꯥ ꯑꯃ ꯍꯧꯔꯦ
ꯎꯝ ꯀꯔꯤ ꯕꯣꯔꯥ
ꯅꯥꯀꯨꯞꯄꯤ
ꯅꯥꯀꯨꯄꯤꯇꯪ
ꯎꯝ ꯅꯥꯀꯨꯞꯄꯤꯒ ꯕꯦꯁꯣꯟꯒꯅꯤ ꯀꯩꯅꯣ ꯑꯗꯨ ꯑꯗꯨ ꯅꯠꯇꯕ ꯀꯩ ꯍꯥꯞꯈꯤꯗꯣꯏꯅꯣ
ꯑꯇꯣꯞꯄ ꯃꯆꯜ ꯌꯥꯎꯗꯕ꯭ꯔꯥ ꯍꯥꯏꯕꯅꯤꯗ ꯑꯩꯅ ꯍꯥꯏꯗꯤ
ꯍꯥꯞ ꯌꯥꯎꯗꯦꯗ ꯑꯗꯨꯅ ꯍꯦꯟꯅ ꯍꯥꯎꯋꯤꯗ
ꯍꯣꯏꯅꯦ ꯍꯥꯎꯕꯨꯗꯤ ꯍꯥꯎꯕꯅꯦ ꯑꯗꯨ ꯑꯣꯏꯔꯁꯨ ꯑꯇꯣꯞ ꯄꯥ ꯑꯂꯨ ꯀꯩꯀꯥ ꯌꯥꯟꯗꯕ꯭ꯔꯥꯅ ꯍꯪꯕ
ꯌꯥꯟꯗꯦ ꯅꯥꯀꯨꯞꯄꯤꯗꯨꯐꯥꯎꯗ ꯌꯥꯝꯃꯟꯗꯅ ꯂꯦꯝ ꯂꯩꯔꯦ ꯆꯥꯅꯤꯡꯕ꯭ꯔꯣ
ꯍꯦ ꯍꯦ ꯍꯦ ꯂꯪꯉꯛꯑꯣ ꯑꯈꯣꯏ ꯇꯥꯅꯕ
ꯎꯝ ꯍꯣꯔꯦꯟ ꯐꯣꯇꯣ ꯑꯣꯏꯅ ꯀꯥꯞꯄ ꯊꯥꯔꯛꯀꯦ
ꯐꯔꯦꯅꯦ ꯑꯗꯨꯅ ꯏꯁꯝ ꯁꯝꯃꯦ ꯑꯗꯨꯗꯤ ꯕꯣꯔꯥ ꯑꯣꯏꯅ ꯊꯥꯔꯛꯄꯗꯤ ꯀꯩꯀꯥꯏ ꯐꯣꯇꯣꯗꯣ
ꯕꯣꯔꯥꯒꯤ ꯐꯣꯇꯣ ꯊꯥꯔꯛꯀꯦ ꯍꯥꯏꯕ
ꯐꯔꯦ ꯐꯔꯦ ꯑꯗꯨꯅ ꯊꯜꯂꯒꯦ ꯍꯤ ꯍꯤ ꯍꯤ ꯀꯔꯤ ꯏꯔꯣꯟꯕꯅꯣ
ꯑꯩꯒꯤ ꯏꯔꯣꯝꯕꯗꯨꯗꯤ ꯌꯦꯟꯗꯦꯝꯃꯣ ꯀꯩꯌꯣ ꯃꯆꯜ ꯃꯆꯜ ꯃꯌꯥꯝ ꯌꯥꯝꯈ꯭ꯔꯦꯗ ꯑꯩꯈꯣꯏꯗꯨꯗꯤ
ꯂꯣꯏꯅ ꯍꯥꯏꯔꯛꯑꯣ ꯀꯩꯅꯣ꯫
ꯑꯩꯀꯦꯟꯊꯦꯝꯁꯨ ꯌꯥꯎꯔꯦ ꯕꯣꯡ ꯍꯋꯥꯏꯁꯨ ꯌꯥꯎꯔꯦ꯫ ꯑꯗꯨꯒ ꯀꯥꯔꯣꯠꯁꯨ ꯌꯥꯎꯔꯦ ꯀꯣꯕꯤ ꯃꯆꯣꯏꯁꯨ ꯌꯥꯎꯔꯦ ꯑꯗꯨ ꯉꯩ ꯃꯥꯜꯂꯦ꯫
ꯀꯥꯔꫭꯠ꯫ ꯑꯩ ꯉꯁꯥꯏ ꯆꯥꯕꯗꯣ ꯀꯥꯡꯁꯣꯏ꯫
ꯎꯝ ꯎꯝ
ꯀꯥꯡꯁꯣꯏ ꯆꯥꯔꯦ ꯑꯂꯨꯒ ꯈꯥꯃꯦꯟ ꯑꯁꯤꯟꯕꯤ ꯃꯆꯥꯗꯣ꯫
ꯎꯝ
ꯑꯗꯨꯗꯨꯒ ꯀꯥꯡꯁꯣꯏ꯫ ꯑꯗꯨꯒ ꯁꯤꯡꯖꯨ ꯑꯃꯒ꯫
ꯌꯨꯝ ꯂꯩꯕ꯭ꯔ ꯅ꯫
ꯑꯩ ꯌꯨꯝꯗ ꯂ ꯩ꯫ ꯌꯨꯝꯗ ꯂꯩꯏꯇ꯭ꯔꯗꯤ ꯀꯗꯥꯏꯗ ꯆꯠꯂꯨꯅꯤ꯫
ꯍꯣꯁꯇꯦꯜꯗꯒ ꯂꯩꯕ꯭ꯔꯥ ꯁꯤꯅꯤꯗ꯫
ꯂꯩꯇꯦꯗ ꯍꯣꯁꯇꯦꯜꯗ꯫ ꯍꯣꯁꯇꯥꯜꯗ ꯀꯩꯗꯧꯕꯩ ꯂꯩꯗꯣꯏꯅꯣꯅꯦ ꯅꯪꯕꯣ꯫
ꯂꯥꯏꯔꯤꯛ ꯄꯥꯗꯧꯅꯤꯅꯦ ꯂꯥꯏꯔꯤꯛ ꯄꯥꯅꯕꯅꯦ ꯂꯩꯔꯤꯁꯦ꯫
ꯂꯥꯏꯔꯤꯛ ꯄꯥꯕꯅꯦ ꯑꯩꯁ ꯅꯣꯏꯕꯨ ꯂꯥꯏꯔꯤꯛ ꯀ꯭ꯌꯥꯝ ꯄꯥꯔꯒꯦꯅꯦ ꯑꯗꯨꯗꯤ꯫
ꯑꯁ ꯅꯨꯡꯇꯤ ꯄꯥꯑꯦ ꯂꯥꯏꯔꯤꯛ ꯄꯥꯃꯟꯗꯅ ꯏꯕꯣ ꯃꯤꯠꯀ ꯂꯣꯏ ꯁꯣꯛꯑꯕꯅꯦ꯫
ꯎꯝ ꯂꯥꯏꯔꯤꯛ ꯄꯥꯔꯤꯔꯥ ꯀꯔꯤ ꯄꯥꯔꯤꯅꯣ ꯑꯃꯗꯤ ꯁꯣꯏꯗ꯭ꯔꯦ
ꯑꯦ ꯅꯪ ꯊꯕꯛꯀ ꯐꯪꯉꯦ ꯇꯥꯏꯗ꯫
ꯑꯩꯔꯣ ꯀꯅꯥꯅ ꯍꯥꯏꯅꯣꯅꯦ꯫
ꯃꯤꯅ ꯍꯥꯏꯅꯤꯅꯦ꯫
ꯐꯪꯗꯦ-ꯐꯪꯗꯦ ꯀꯥꯏꯗꯩꯅꯣ꯫
ꯇꫭꯜꯂꯣꯞ ꯆꯥꯔꯦ ꯍꯥꯏꯅꯦ꯫
ꯉꯝꯗꯦ ꯃꯣꯏ ꯊꯕꯛꯇꯣ ꯑꯩ ꯇꯧꯕꯒ ꯉꯝꯃꯔꯣꯏ ꯑꯁ ꯈꯨꯋꯥꯗꯤ ꯂꯩꯇ꯭ꯔꯦ꯫
ꯆꯠꯂꯨꯔꯕꯣ꯫
ꯉꯁꯤ ꯆꯠꯂꯨꯕꯅꯦ ꯃꯣꯏꯗꯣ ꯃꯤ ꯂꯩꯇꯕꯒꯤꯀꯣ ꯍꯥꯏꯗꯤ ꯃꯤ ꯑꯃꯗꯣ ꯐꯔꯛ ꯇꯥꯗꯅ ꯈꯨꯗꯛꯇ ꯇꯣꯛꯈ꯭ꯔꯕ ꯑꯗꯨꯝ ꯃꯥꯒꯤ ꯃꯁꯥꯒꯤ ꯈꯔ ꯀꯩꯅꯣꯝꯃ ꯂꯩꯖꯗꯅ ꯄꯥꯔꯁꯅꯦꯜ ꯏꯁꯨ ꯈꯔ꯫
ꯎꯝ
ꯑꯗꯨꯗꯨꯒꯤ ꯑꯩꯗꯣ ꯆꯠꯂꯨꯕꯅꯦꯕ ꯑꯗꯨꯒꯗꯤ꯫ ꯑꯥ ꯁꯣꯏꯅꯥꯎ ꯃꯆꯥ-ꯃꯆꯥ ꯃꯌꯥꯝꯗꯣ ꯂꯣꯏꯅꯅꯕ ꯑꯣꯏꯔꯒ ꯂꯩꯔꯝꯃꯦ꯫
ꯅꯨꯡꯉꯥꯏꯇ꯭ꯔꯣ ꯑꯗꯣ꯫
ꯑꯁ ꯀꯔꯥꯏꯗ ꯅꯨꯡꯉꯥꯏꯕꯅꯣꯗ ꯀꯣꯛ ꯆꯤꯛꯇꯅ ꯁꯤꯗꫭ
ꯑꯦꯛꯁꯄꯤꯔꯤꯌꯦꯟꯁꯅꯤ ꯀꯩꯅꯣ꯫
ꯀꯣꯛ ꯆꯤꯛꯇꯅ ꯁꯤꯗꯣꯏꯔꯦ ꯈꯔ ꯆꯥꯎꯕ ꯂꯣꯏꯅꯈꯤꯕꯅ ꯐꯩꯌꯦ ꯃꯆꯥꯗꯨꯗꯤ ꯑꯃꯅ ꯑꯃꯅ ꯑꯃ ꯉꯥꯡꯉꯀꯅꯤ ꯑꯃꯅ ꯑꯃ ꯑꯁ ꯀꯝꯄ꯭ꯂꯦꯟꯅ ꯃꯔꯣꯝ ꯑꯃ ꯇꯧꯅꯔꯤꯕ꯫ ꯑꯗꯨꯅ ꯑꯗꯨ ꯇꯧꯔꯛꯑꯦ ꯑꯗꯨꯅ ꯑꯗꯨ ꯇꯧꯔꯛꯑꯦ ꯑꯁ꯫
ꯍꯣꯏ ꯃꯣꯏ ꯍꯣꯅꯕꯤꯅꯦ ꯑꯗꯨꯗꯤ ꯀꯌꯥ ꯀꯌꯥꯝ ꯄꯤꯛꯄꯣꯅ ꯍꯥꯏꯁꯤꯕꯣ꯫
ꯅꯔꯖꯔꯤꯅꯦ꯫
ꯑꯦ꯫
ꯅꯖꯔꯤꯅꯦ ꯍꯥꯏꯕ ꯑꯗꯨꯅꯦ ꯍꯥꯏꯁꯦ ꯑꯗꯨꯗꯤ ꯕꯦꯔꯥ ꯀꯥꯗ꯭ꯔꯥ ꯑꯩꯗꯤ ꯇ꯭ꯔꯦꯅꯤꯡ ꯆꯠꯄꯁꯨ ꯅꯠꯇꯦ꯫
ꯎꯝ
ꯅ ꯑꯉꯥꯡ ꯂꯣꯏꯅꯕꯗꯣ ꯍꯣꯏ ꯌꯨꯝꯗꯕꯨꯗꯤ ꯑꯉꯥꯡ ꯃꯆꯥ ꯈꯔ ꯇꯧꯋꯦꯀꯣ꯫
ꯎꯝ
ꯑꯗꯣ ꯌꯥꯝ ꯂꯨꯕꯕꯨꯗꯤ ꯑꯣꯏꯗꯦ ꯑꯉꯥꯡꯕꯨꯗꯤ ꯌꯥꯝꯗꯦꯕ
ꯑꯥ
ꯁ꯭ꯋꯥꯏ ꯖꯒꯥꯒꯤ ꯁ꯭ꯀꯨꯜ ꯑꯣꯏꯕꯅꯤꯅꯅꯦ ꯂꯩꯀꯥꯏꯒꯤ ꯁ꯭ꯀꯨꯜ ꯑꯣꯏꯕꯅꯤꯅ ꯑꯉꯥꯡꯗꯣ ꯇꯔꯥꯃꯨꯛꯇꯪꯅꯦꯕꯀꯣ ꯀ꯭ꯂꯥꯁ ꯑꯃꯗ ꯑꯗꯨꯅ ꯌꯥꯝꯗꯕꯒꯤ ꯐꯔꯤꯅꯦꯕ ꯈꯔꯖꯨ ꯃꯗ ꯃꯣꯏ ꯇꯔꯥꯃꯨꯛꯇꯪꯗꯨꯁꯨ ꯌꯥꯝꯅ ꯋꯥꯕꯗꯣ ꯑꯣꯏ ꯍꯥꯏꯕ ꯁꯦꯟꯅꯕꯗ
ꯃꯤꯊꯥꯏ ꯑꯃꯝꯃꯝ ꯄꯥꯏꯍꯜ ꯊꯝꯌꯥꯗ꯭ꯔꯥ ꯑꯗꯣ
ꯎꯝ ꯃꯤꯊꯥꯏ ꯑꯃꯅꯒ ꯌꯥꯗꯧꯕ ꯃꯤ ꯑꯝꯇ ꯅꯠꯇꯦ ꯑꯁ ꯉꯥꯎꯁꯥꯟꯅꯕ
ꯀꯩꯗꯧꯕ
ꯉꯥꯎꯁꯟꯅꯕ ꯅꯨꯄꯥ ꯃꯆꯥ ꯑꯃ ꯌꯥꯎꯋꯦ
ꯑꯥ
ꯃꯥꯖꯤꯅ ꯃꯤꯗ ꯑꯣꯏꯅ ꯐꯨꯒꯠꯂꯛꯄꯤꯅꯦꯕ ꯇꯧꯔꯤꯖꯦ ꯑꯩ ꯁꯥꯎꯅꯤꯡ ꯐꯨꯗꯠ ꯄꯥꯅꯦ
ꯅꯖꯔꯤ ꯀꯥꯔꯤꯕ ꯑꯉꯥꯡꯗꯨꯅ ꯃꯤ ꯐꯨ ꯐꯨꯅꯕ ꯍꯩꯔꯛꯑꯕ
ꯐꯨꯔꯤꯅꯦ ꯍꯥꯏꯗꯤ ꯃꯥꯅ ꯉꯝꯃꯤꯗꯅ ꯑꯗꯥꯏꯗ ꯂꯩꯔꯤꯖꯤꯡꯗꯨꯗꯤ ꯃꯥꯅ ꯈꯔ ꯐꯥꯎꯋꯦꯕ ꯈꯪꯕ꯭ꯔꯥ
ꯎꯝ
ꯑꯗꯨꯗꯒꯤ ꯃꯤꯗꯒꯖꯦ ꯐꯥꯛ ꯐꯥꯛ ꯐꯥꯛꯀ ꯊꯥꯕꯤꯗꯣ ꯇꯧꯔꯛꯑꯕ ꯍꯥꯏꯗꯤ ꯃꯤꯠ ꯑꯃꯗ ꯌꯦꯡꯉꯤꯀꯥꯟꯗ ꯑꯃ ꯁꯣꯏꯕꯗꯨꯅꯦꯕ ꯃꯣꯏꯅ ꯍꯧꯖꯤꯛ ꯇꯧꯔꯤꯖꯦ
ꯎꯝ
ꯃꯣꯏꯗ ꯑꯣꯟꯖꯥꯟꯗ꯭ꯔꯗꯤ ꯂꯣꯏ ꯁꯣꯏꯔꯦ ꯑꯃ ꯍꯦꯛ ꯑꯃꯗ ꯍꯦꯛ ꯑꯣꯟꯒꯤꯕꯗ ꯑꯃꯗꯣ ꯃꯥꯅ ꯇꯧꯔꯝꯕ ꯊꯕꯛꯇꯣ ꯇꯧꯗꯕꯤꯗ ꯑꯇꯣꯞꯄ ꯑꯃꯗ ꯑꯣꯟꯖꯤꯜꯂꯒ ꯋꯥꯔꯤꯇꯧꯔ ꯂꯩꯒꯤꯗꯣꯏꯕ
ꯄꯨꯡꯀꯤꯌꯥ ꯁꯦꯅꯍꯜꯂꯤꯅꯣ ꯍꯥꯏꯖꯦ
ꯄꯨꯡ ꯁꯦꯟꯅꯕꯁꯦ
ꯎꯝ
ꯑꯗꯨꯝ ꯃꯣꯏꯒꯤ ꯀ꯭ꯂꯥꯁꯄꯨꯗꯤ ꯄꯨꯡ ꯃꯥꯄꯜꯗꯒꯤ ꯍꯧꯔꯒ ꯄꯨꯡ ꯀꯩꯅꯣꯗ ꯂꯣꯏꯔꯦꯕ ꯕꯔꯣ ꯃꯈꯥꯏ ꯕꯔꯣ ꯃꯈꯥꯏ ꯅꯠꯇꯦ ꯇꯔꯥꯃꯊꯣꯏ ꯃꯛ ꯈꯥꯏꯗ ꯂꯣꯏꯔꯦꯕꯀꯣ ꯑꯗꯨꯀꯥꯟꯗ ꯃꯔꯛꯇ ꯕ꯭ꯔꯦꯛ ꯂꯩꯔꯀꯥꯟꯗ ꯕ꯭ꯔꯦꯛꯀꯤ ꯃꯇꯨꯡꯗ ꯀ꯭ꯂ꯭ꯥꯁ ꯋꯥꯟꯒ ꯀ꯭ꯂꯥꯁ ꯇꯨꯒ ꯑꯃꯃꯝꯒ ꯑꯃꯨꯔꯛ ꯆꯪꯉꯦꯕ ꯉꯁꯤꯗꯣ ꯄꯨꯂꯞꯅ ꯃꯉꯥꯅꯦꯕ ꯆꯪꯉꯤꯗꯣ ꯑꯗꯨꯗꯨꯗ ꯑꯩ ꯁꯤꯗꯣꯔꯦꯕ
ꯍꯣꯏ ꯅꯣꯡꯃꯗ ꯃꯉꯥꯗꯤ ꯌꯥꯃꯟꯒ꯭ꯔꯦꯅꯦ
ꯌꯥꯝꯃꯦꯕ ꯑꯗꯨ ꯃꯤ ꯂꯩꯇꯕꯩꯅꯦꯕ ꯃꯣꯏ ꯃꯤ ꯑꯃꯁꯨ ꯁꯨꯇꯤ ꯂꯧꯒꯤꯕ ꯍꯥꯏꯇꯥꯔꯦ ꯃꯣꯏꯒꯤ ꯃꯣꯏꯒꯤ ꯕꯕꯥꯗꯣ ꯄꯦꯔꯥꯂꯥꯏꯁ ꯇꯧꯋꯦꯅꯅꯦ
ꯎꯝ
ꯃꯥꯖꯨ ꯂꯥꯛꯇꯕ ꯑꯗꯨꯗꯨꯒꯤ ꯃꯥ ꯂꯥꯛꯑꯕꯨꯗꯤ ꯑꯩ ꯕ꯭ꯔꯦꯛ ꯑꯃ ꯂꯩꯌꯦꯕ ꯑꯗꯨꯒ ꯃꯤ ꯑꯃꯗ ꯃꯔꯤ ꯃꯔꯤꯅꯦꯕ ꯃꯣꯏꯅ ꯄꯤꯔꯤꯖꯦ ꯑꯣꯖꯥ ꯑꯃꯗ ꯑꯗꯣ ꯃꯉꯥ ꯃꯨꯛꯇꯣ ꯄꯨꯂꯞ ꯂꯧꯔꯦꯗꯅ ꯃꯥꯗꯣ ꯂꯥꯛꯇ꯭ꯔꯤꯕꯅꯤꯅ ꯗꯣ ꯈꯥꯡꯗꯦ ꯉꯁꯤꯒꯤꯗꯤ ꯉꯝꯅ ꯉꯝꯅꯕ ꯇꯧꯒ꯭ꯔꯦ ꯑꯗꯣ ꯍꯥꯌꯦꯡ ꯗꯤ ꯌꯥꯝ ꯆꯠꯅꯤꯡꯉꯣꯏꯗꯣꯔꯤꯕ ꯑꯩꯖꯦ ꯆꯠꯅꯤꯡꯗꯕꯤ ꯍꯧꯔꯅꯤ
ꯍꯣꯏ ꯁꯦꯂꯔꯤ ꯀꯌꯥꯝ ꯄꯤꯒꯦ
ꯁꯦꯂꯔꯤꯗꯤ ꯆꯥꯎꯗꯦꯗ ꯁ꯭ꯋꯥꯏꯒꯤ ꯑꯉꯥꯡꯅꯤꯅ ꯃꯣꯏ ꯑꯗꯨꯝ ꯄꯩꯁꯥ ꯆꯥꯡ ꯅꯥꯏ ꯅꯥꯏꯅꯗꯦꯕ ꯀꯩꯁꯨ ꯈꯪꯕ꯭ꯔꯥ ꯁ꯭ꯋꯥꯏꯒꯤ ꯄꯦꯔꯦꯟꯁꯤꯡꯁꯤꯗꯤ
ꯑꯥ
ꯑꯗꯨꯅ ꯈꯪꯗꯦ ꯀꯌꯥ ꯁꯥꯔꯛꯇꯣꯏꯅꯣ ꯈꯪꯗꯦ ꯑꯩꯁꯨ ꯍꯪꯗ꯭ꯔꯦ ꯑꯗꯨꯒꯤꯗꯤ ꯑꯩꯈꯣꯏ ꯏꯃꯥꯟꯅꯕꯤ ꯑꯃꯅ ꯇꯧꯋꯦꯕꯀꯣ ꯃꯥꯕꯨꯗꯤ ꯃꯥꯅ ꯆꯪꯕ ꯀꯥꯟꯗ ꯇꯔꯨꯛꯇꯤ ꯄꯤ ꯍꯥꯏꯌꯦꯕ ꯄꯤꯛꯑꯦꯕ ꯄꯩꯁꯥꯗꯣ
ꯎꯝ
ꯑꯗꯣ ꯇꯔꯨꯛꯇꯤ ꯄꯤ ꯍꯥꯏ ꯑꯗꯣ ꯑꯩꯒꯤꯖꯤ ꯀꯌꯥ ꯄꯤꯔꯛꯇꯣꯏꯅꯣ ꯈꯪꯗꯦ ꯑꯗꯨꯏ ꯃꯇꯥꯡꯗꯗꯤ ꯋꯥꯔꯤ ꯁꯥꯟꯅꯗ꯭ꯔꯤꯕ ꯁꯨꯝ ꯃꯇꯝ ꯂꯦꯟꯕ ꯑꯣꯏꯅ ꯇꯧꯔꯒꯦꯅ ꯇꯧꯕꯅꯤꯗ ꯌꯨꯝꯗ ꯁꯨꯝ ꯇꯨꯝꯃ ꯂꯩꯗꯣꯏ ꯁꯔꯨꯛ
ꯃꯥꯅꯤ ꯃꯥꯅꯤ ꯇꯧꯁꯜꯂꫭ ꯇꯧꯁꯜꯂꫭ ꯊꯥ ꯑꯃꯕꯨꯛꯇꯤ ꯑꯗꯨꯝ ꯇꯧꯁꯤꯜꯂꫭ ꯀꯃꯥꯏ ꯑꯗꯨꯝ ꯀꯨꯏꯔꯒ ꯍꯩꯅꯖꯔꯛꯀꯅꯤꯗ
ꯎꯝ ꯍꯥꯏꯗꯤ ꯑꯗꯨꯝ ꯈꯔ ꯍꯣꯏ ꯈꯔ ꯑꯗꯨꯝ ꯊꯥ ꯑꯃ ꯑꯅꯤ ꯑꯗꯨꯝ ꯌꯦꯡꯕ ꯇꯥꯕꯅꯤ ꯄꯥꯝꯗ꯭ꯔꯥ ꯇꯣꯛꯊꯣꯛꯑ ꯂꯣꯏꯔꯦ
ꯍꫭꯏꯅꯦ ꯑꯇꯣꯞꯄ ꯑꯐꯕ ꯐꯪ ꯇꯥꯔꯦ ꯇꯣꯛꯑꯖꯨ ꯌꯥꯏꯅꯦ ꯑꯗꯨꯗꯤ
ꯌꯥꯏꯌꯦ ꯑꯗꯣ ꯊꯕꯛꯁꯦ ꯇꯧꯅꯤꯡꯗꯕ ꯑꯩꯗꯤ
ꯑꯗꯨꯗꯤ ꯀꯔꯤꯅ ꯆꯥꯗꯣꯏꯕ
ꯍ ꯀꯔꯤꯅ ꯆꯥꯗꯣꯏꯅꯣꯅꯦ ꯊꯕꯛ ꯇꯧꯗ꯭ꯔꯁꯦ ꯑꯇꯣꯞꯄ ꯃꯌꯥꯝ ꯂꯩ ꯀꯩꯅꯣ ꯑꯦ ꯑꯦ ꯀꯩꯅꯣꯅꯦ ꯅꯪꯕꫭ
ꯀꯩꯅꫭ ꯍꯥꯏꯖꯤꯕ ꯊꯕꯛ ꯇꯧꯗ꯭ꯔꯒ ꯀꯥꯏꯗꯩ ꯄꯩꯁꯥ ꯐꯪꯗꯣꯏꯕ
ꯕꯤꯖꯤꯅꯦꯁ ꯇꯧꯗꯣꯏꯖꯤꯗꯤ
ꯕꯤꯖꯤꯅꯦꯁ ꯇꯨꯗꯤ ꯊꯕꯛ ꯅꯠꯇ꯭ꯔꯣ
ꯍꯣꯏ ꯑꯗꯨꯅ ꯑꯇꯣꯞꯄ ꯃꯈꯜ ꯑꯃꯅꯤꯗꯅ ꯑꯩꯅ ꯍꯥꯏꯗꯤ
ꯀꯌꯥꯥ ꯃꯦꯟꯒꯦ ꯑꯣ ꯑꯗꯨꯗꯤ ꯁꯦꯂꯔꯤꯒꯨꯝꯕ ꯁꯥꯕꯤꯗꯣ
ꯁꯦ ꯁꯤꯒꯨꯝꯕ ꯊꯕꯛꯁꯦ ꯇꯧꯅꯤꯡꯗꯦ ꯍꯥꯏꯕ ꯍꯣꯏ ꯒꯃꯦꯟꯒꯤ ꯑꯣꯏꯔꯗꯤ ꯌꯥꯏꯌꯦ ꯒꯃꯦꯟꯒꯤꯗꯣ
ꯑꯗꯨꯗꯤ ꯋꯥꯕ
ꯑꯗꯨꯗꯤ ꯌꯥꯕ ꯑꯗꯣ ꯄꯩꯁꯥ ꯅꯝꯅꯕ ꯂꯩꯔꯣꯏꯗꯕꯒꯤ ꯋꯥ ꯈꯛꯇ
ꯎꯝ
ꯈꯪꯗꯦ ꯈꯪꯗꯦ ꯅꯣꯏ ꯃꯦꯟꯐꯤꯠ ꯇꯧꯗꯣꯔꯦ ꯍꯥꯏꯗꯥꯏ
ꯑꯩꯈꯣꯏꯒꯤ ꯅꯠꯇꯦꯅꯦ ꯑꯗꯣ ꯃꯤꯒꯤꯅꯤꯅꯦ
ꯅꯪ ꯌꯥꯎꯗ꯭ꯔꯕ ꯍꯥꯏꯖꯦ
ꯀꯪ ꯍꯥꯟꯅꯖꯨ ꯌꯥꯎꯕ꯭ꯔꯥ ꯍꯥꯏꯁꯦ ꯅꯪ ꯑꯩ ꯌꯥꯎꯗ꯭ꯔꯕꯥ ꯍꯪꯉꯤꯁꯤꯕꯣ
ꯅꯪ ꯑꯦꯝ ꯌꯨ ꯇꯝꯗ꯭ꯔꯦ ꯁꯤꯔꯥꯕ ꯅꯪ ꯍꯥꯏꯅꯤꯡꯉꯤꯖꯦ
ꯍꯣ ꯍꯣꯏ ꯍꯣꯏ ꯅꯪꯖꯨ ꯅꯪꯖꯨ ꯇꯝꯃꯤꯅꯠ꯭ꯇꯔꫭ ꯆꯞ ꯃꯥꯟꯅꯔꯤ ꯅꯠꯇꯔꫭ ꯅꯪꯒ ꯑꯎꯒ ꯆꯞ ꯃꯥꯟꯅꯩ ꯅꯠꯇꯔꫭ ꯍꯥꯏꯕ
ꯃꯥꯅꯦꯗꯦ ꯍꯦ ꯆꯔꯗ ꯂꯩꯗꯨꯗꯤ ꯑꯦꯝ ꯃꯌꯨ ꯆꯤꯡꯉꯤ ꯀꯩꯅꯣ
ꯆꯤꯡꯗꯦ ꯆꯤꯡꯗꯦ ꯑꯩꯈꯣꯏꯖꯨ ꯁꯤꯗꯒꯤ ꯀꯩꯍꯥꯏꯇꯥꯔꯦ ꯑꯦꯛꯁꯄꯌꯔꯤ ꯑꯣꯏꯔꯕ ꯀꯥꯡꯕꯨꯅꯦꯕ
ꯎꯝ ꯑꯦꯛꯁ ꯑꯣꯏꯔꯕꫭ ꯍꯥꯏꯖꯦ
ꯍꯣꯏ ꯑꯦꯛꯁ ꯑꯣꯏꯔꯕ ꯀꯥꯡꯕꯨꯨꯅꯦꯕ
ꯎꯝ ꯍꯩ ꯅꯌꯨꯝ ꯆꯠꯈ꯭ꯔꯣ ꯀꯩꯗꯧ ꯂꯩꯅꯣ ꯑꯗ
ꯌꯨꯝꯗꯁꯨ ꯀꯩꯝ ꯇꯧꯅꯤꯡꯉꯥꯏ ꯂꯩꯇꯦ ꯑꯗꯨꯏꯁꯔꯨꯛꯄꯨꯗꯤ ꯁꯤꯗ ꯅꯨꯡꯉꯥꯏꯅ ꯇꯨꯝꯃ ꯂꯩ ꯐꯠꯇꯔꫭ ꯑꯗꫭ ꯑꯃꯁꯨ ꯍꯁ ꯍꯟꯗꯕꯤ ꯂꯩꯁꯤꯁꯦ ꯎꯗ꯭ꯔꯣ ꯁꯤꯗ
ꯃꯥ ꯅꯨꯡꯉꯥꯏꯕ ꯄꯥꯝꯕꯩꯅꯦ ꯑꯗ ꯆꯠꯈꯤꯗꯣ
ꯍꯥ ꯑꯝꯇꯪꯒꯤꯔꯣ ꯐꯥꯔꯤꯁꯦ
ꯅꯣꯏꯅ ꯌꯥꯝ ꯅꯨꯡꯉꯥꯏ ꯅꯨꯡꯉꯥꯏ ꯊꯝꯕꯤ ꯍꯥꯏꯕꯅꯦ ꯃꯥꯗꯣ
ꯈꯔ ꯈꯔ ꯋꯥꯔꯛꯎꯅꯦ ꯑꯁꯦ
ꯎꯝ
ꯀꯅꯥ ꯀꯅꯥ ꯂꯩꯔꯤꯅꯣ ꯗꯦꯕꯦ ꯂꯩꯔꯤꯔꯣ
ꯑꯥ ꯂꯩ ꯂꯩ
ꯗꯦꯕꯦꯗ ꯋꯥꯔꯤ ꯁꯥꯟꯅꯕ꯭ꯔ ꯃꯥ ꯍꯧꯖꯤꯛꯀꯤ ꯃꯃꯥꯡꯗ
ꯈꯪꯗꯦ ꯀꯅꯥ ꯀꯅꯥ ꯋꯥꯔꯤ ꯁꯥꯟꯅꯈꯤꯕꯅꯣ
ꯑꯩꯅ ꯇꯧꯕ ꯀꯥꯟꯗ ꯌꯥꯗꯕ
ꯗꯦꯕꯦ ꯍꯣꯏ ꯃꯤ ꯀꯩꯅꯣꯒꯤ ꯄ꯭ꯔꯁꯤꯗꯦꯟꯒꯤ ꯐꯣ ꯐꯣꯟꯗꯒꯤ ꯍꯦꯟꯅ ꯆꯤꯟꯗꯦꯃꯥ
ꯎꯝ ꯑꯣ ꯃꯥꯏ ꯑꯇꯣꯞꯄꯗꯨꯅ
ꯈꯪꯗꯦ ꯈꯪꯗꯦ ꯃꯥꯒꯤ ꯀꯣꯜ ꯃꯌꯥꯝꯁꯤ ꯌꯥꯝꯃꯟꯈꯔꯦ ꯈꯪꯗꯦ ꯃꯃꯥꯟꯅꯕꯗꯩ ꯀꯔꯤꯗꯒꯤ ꯄꯪꯇꯧꯗ ꯇꯧꯋꯦ ꯃꯦꯁꯦꯖ ꯀꯥꯁꯦ ꯄꯪꯊꯥ ꯊꯥꯅꯩ
ꯎꯝ ꯋꯥꯔꯛꯑꯣ
ꯂꯝ ꯍꯦꯜꯂꯦ ꯂꯝ ꯍꯦꯜꯂꯦ
ꯋꯥꯔꯛꯑꯣ ꯋꯥꯔꯛꯑꯣ
ꯍꯥꯏꯕ ꯉꯥꯡꯕꯒ ꯑꯝꯇ ꯂꯧꯗ꯭ꯔꯦ ꯑꯃꯁꯤꯁꯨ ꯇꯨꯝꯃꯒ ꯑꯗꯨꯝ ꯂꯩꯔꯦ
ꯏꯟꯗꯀꯣꯗꯅ ꯑꯗꯨꯗꯤ
ꯃꯌꯨꯝ ꯆꯠꯂꯣꯁꯨ ꯌꯥꯗꯦ
ꯃꯌꯨꯝ ꯆꯠꯂꯣꯁꯨ ꯌꯥꯗ꯭ꯔꯦ ꯍꯥꯏ ꯇꯥꯟꯊꯣꯛꯒ꯭ꯔꯣ ꯂꯩꯍꯜꯂꯨꯔꯅꯨ
ꯇꯥꯜꯂꯕꯅꯦꯃꯤ ꯆꯠꯂꯣ ꯌꯥꯗ ꯂꯩꯔꯦꯃꯤ ꯑꯁꯦ
ꯑꯩ ꯏꯀꯥꯏ ꯈꯪꯗꯦꯅ ꯑꯗꯨꯗꯤ
ꯌꯥꯝ ꯌꯥꯝ ꯏꯀꯥꯏ ꯈꯪꯗꯦ ꯁꯦ ꯅꯪꯅ ꯈꯔ ꯉꯥꯡꯗ꯭ꯔꯗꯤ ꯌꯥꯔꯔꯣꯏ
ꯅꯣꯏꯅ ꯉꯥꯡꯗꯧꯅꯤꯅꯦ ꯑꯩꯅ ꯉꯥꯡꯗꯧ ꯅꯠꯇꯦ
ꯑꯩꯈꯣꯏꯅ ꯉꯥꯡꯕ ꯆꯠꯇ꯭ꯔꯦꯃꯤ ꯑꯁꯦ
ꯎꯝ ꯑꯗꯨꯗꯤ ꯊꯝꯃꯣ
ꯑꯣ ꯍꯣ ꯊꯝ ꯊꯝ
ꯎꯝ